ꯔꯤꯡ ꯆꯠꯄ ꯈꯪꯍꯧꯗꯦꯅꯦ ꯔꯤꯡ ꯆꯠꯄꯒꯤ ꯃꯈꫭꯟ꯫
ꯀ ꯑꯩꯅ꯫
ꯇꯨꯝꯃꯕꫭ꯫
ꯇꯨꯝ ꯗ꯭ꯔꯤꯗ꯫ ꯑꯁ ꯃꯄꯥꯟꯗ ꯍꯪꯆꯤꯠ ꯂꯥꯡꯉꯤꯌꯦ ꯃꯅꯨꯡꯗ ꯁꯥꯏꯌꯦꯕ꯫ ꯏꯔꯨꯖꯔꯒ ꯇꯨꯝꯗꫭꯏꯅꯤ ꯉꯜꯂꯤꯕ꯫
ꯀꯗꯥꯥꯏ ꯂꯩꯒꯦ ꯕꯥꯔꯛꯇꯔꯣ ꯔꯦꯟꯗꯔꯣ꯫
ꯔꯦꯟꯗ ꯅꯠꯇꯦꯗ ꯁꯨꯋꯥꯏ ꯖꯒꯥꯗ ꯂꯩꯕꯅ‌ꯦ꯫ ꯁꯥꯏ ꯑꯅꯛꯄꯗꯨꯗ ꯋꯥꯛꯀꯤꯡ ꯆꯜꯂꯤ꯫
ꯖꯥꯝꯗꯣ ꯖꯥꯝꯗꯣ ꯈꯔ ꯍꯦꯛꯄ ꯆꯪꯒꯦꯅ ꯇꯧꯕꯅꯤꯅꯦ꯫
ꯂꯥꯎꯅꯦ ꯍꯌꯦꯡ ꯂꯥꯎꯅꯦ꯫ ꯅꯪ ꯂꯥꯛꯑꯗꯤ ꯍꯩꯅꯧꯁꯨ ꯂꯩꯔꯦ꯫ ꯍꯩꯅꯧ ꯂꯩꯌꯦ ꯑꯩꯉꯣꯟꯗ ꯍꯥꯎꯕ ꯍꯥꯎꯇꯕꯗꯤ ꯈꯪꯗꯦ꯫
ꯍꯥꯟꯅꯒꯤ ꯃꯐꯝꯒꯤꯗꯨꯗ꯭ꯔꯥ꯫
ꯍꯥꯟꯅꯒꯤ ꯃꯐꯝꯗꯨꯗ ꯅꯠꯇꯦ ꯑꯈꯣꯏ ꯑꯩ ꯂꯩꯕꯒꯤ ꯖꯒꯥꯗꯒꯤꯅꯤ꯫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
ꯉꯁꯥꯏ ꯀꯨꯟꯊ꯭ꯔꯥꯃꯨꯛ ꯍꯦꯛꯑꯦ ꯅꯨꯄꯤ ꯅꯨꯄꯤꯁꯤꯡꯒꯤ ꯂꯣꯏ ꯌꯦꯟꯊꯣꯛꯇ꯫ ꯑꯩꯅ ꯍꯌꯦꯡ꯫
ꯃꯔꯤ ꯃꯉꯥꯗ ꯈꯥꯛꯑꯝꯃꯣ ꯑꯩꯒꯤ꯫
ꯃꯔꯤ ꯃꯉꯥꯗ ꯅꯠꯇ‌ꯦꯅ‌ꯦ ꯂꯥꯎꯑꯣꯅꯦ ꯇꯔꯥꯃꯨꯛ ꯂꯧꯔ ꯂꯥꯛꯑꯣꯅꯦ꯫
ꯑꯩꯗꯤ ꯀꯩꯅꯣꯗꫭ ꯑꯣꯏꯅ ꯄꯥꯝꯃꯦ ꯖꯥꯝꯗꯣ ꯑꯣꯏꯅ ꯄꯥꯝꯃꯦ꯫
ꯖꯝꯗꯣ ꯂꯧꯕ ꯂꯥꯛꯑꯣ ꯍꯩꯅꯧꯗꯨꯗꯤ ꯅꯨꯄꯤ ꯑꯃ ꯑꯆꯥꯔ ꯁꯦꯝꯕꯤꯒꯦ꯫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
ꯏꯂꫭ ꯍꯥꯏꯅꯤ꯫
ꯎꯝ ꯉꯁꯤ ꯆꯥꯔꯖ ꯆꯠꯇ꯭ꯔꯣ꯫
ꯆꯥꯔꯖ ꯆꯠꯇ‌ꯦꯗ꯫ ꯆꯠꯀ‌ꯦ ꯇꯧꯕꯅ‌ꯦ ꯋꯥ ꯋꯥꯃꯟꯗꯅꯀꯣ ꯆꯠꯇ꯭ꯔꯦ꯫
ꯋꯥꯔꯤ ꯑꯃ ꯇꯥꯏꯌ‌ꯦꯅ‌ꯦ ꯅꯪ꯫
ꯅꯪꯗꯤ ꯆꯠꯇ꯭ꯔꯣ꯫
ꯆꯠꯇꯦ ꯋꯥꯔꯤ ꯑꯃ ꯇꯥꯏꯌ‌ꯦꯕ ꯅꯪꯒꯦ꯫
ꯀꯩ ꯋꯥꯔꯤꯅꫭ꯫
ꯅꯪ ꯅꯨꯄꯤ ꯊꯤꯔ ꯃꯥꯜꯂꯦꯅꯦꯀꯣ꯫
ꯗꯤ ꯀꯔꯤꯅꯣ꯫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
ꯅꯨꯄꯤ ꯊꯤ ꯀꯅꯥꯅ ꯍꯥꯏꯅꯣꯅꯦ꯫ ꯅꯨꯄꯤ ꯊꯤꯕꯒꯤ ꯄꯥꯡꯒꯜ ꯂꯩꯇꯦ ꯑꯈꯣꯏꯗꯤ꯫
ꯑꯗꯨꯒꯤꯗꯨ ꯅꯣꯏ ꯈꯨꯟꯒꯤ ꯑꯗꯨ ꯅꯨꯄꯥꯗꯨ ꯅꯨꯄꯤ ꯊꯤꯔꯕ꯭ꯔꯣ ꯍꯥꯏꯌꯦ꯫
ꯀꯅꯥꯅ꯫
ꯑꯗꯨꯝ ꯂꯩꯁꯥꯕꯤꯒ ꯑꯗꯨꯝ ꯂꯥꯛꯑꯦꯅꯦ ꯆꯥꯔꯖꯇ ꯍꯥꯏꯌ‌ꯦ꯫ ꯃꯥꯏ ꯅꯨꯄꯤ ꯃꯥꯏ ꯅꯨꯄꯤ ꯃꯥꯜꯂꯦ ꯍꯥꯏꯌ‌ꯦ꯫
ꯑꯃꯥ ꯏꯁ ꯁꯤ ꯀꯩꯅꫭꯗꯒꯤꯅꯤ꯫ ꯀꯅꯥ ꯍꯥꯏ ꯅꯣꯕꯥ
ꯑꯌꯣ
ꯏꯁ ꯑꯗꯨꯝ ꯂꯑ ꯍꯥꯏ ꯎꯝ ꯆꯥꯔꯖ ꯆꯠꯂꯒꯗꯤ ꯆꯥꯃꯤꯟꯅꯁꯤꯅ ꯑꯗꯨꯝ ꯆꯠꯄꯩ ꯋꯥꯅꯤꯗ ꯀꯩꯅꯣ ꯂꯩꯅꯤ ꯁꯤꯗ ꯂꯩꯕꯅꯦꯍ
ꯈꯪꯉꯦ ꯑꯩ ꯈꯪꯉꯦ ꯅꯪ ꯅꯪ ꯆꯠꯃꯤꯟꯅꯕꯗꯣ ꯑꯩ ꯈꯪꯉꯦꯅꯦ
ꯈꯪꯉꯝꯃꯅꯤ ꯀꯩꯅꯣ ꯑꯩꯈꯣꯏ ꯑꯩꯈꯣꯏꯒꯤ ꯃꯤ ꯉꯥꯛꯇꯅꯤ ꯀꯩꯅꯣ
ꯅꯍꯥꯃꯣ ꯑꯩꯅ ꯁꯤꯝ ꯁꯦꯝꯕ ꯆꯪꯕꯗꯣ
ꯎꯝ
ꯑꯗꯨ ꯑꯣꯏꯔꯝꯅꯤꯀꯣ
ꯎ ꯁꯤ ꯁꯤꯃ ꯆꯪꯕꯗꯣ ꯅꯗꯍꯦ ꯏꯁ ꯑꯗꯨꯗꯤ ꯀꯩꯅꯅꯤ ꯑꯩꯅ ꯍꯦꯛ ꯂꯥꯛꯄꯗꯨꯗꯤ ꯑꯩꯈꯣꯏ ꯑꯩꯈꯣꯏꯒꯤ ꯃꯤꯅꯦꯕ
ꯀꯅꯅꯣ
ꯅꯪ ꯈꯪꯉꯝꯕ ꯌꯥꯏ ꯈꯪꯉꯝꯕꯅꯦ ꯑꯩꯈꯣꯏꯒꯤ ꯃꯤꯅꯦꯝꯃꯦ ꯑꯩꯈꯣꯏ ꯀꯔꯤ ꯀꯩꯅꯣꯗꯒꯤꯅꯦꯃꯦ ꯅꯣꯏ ꯀꯩꯅꯣꯒꯤ ꯀ꯭ꯂꯁꯤꯛ ꯄꯣꯔꯣꯗ ꯂꯩꯕ ꯃꯣꯏ ꯃꯣꯏꯟ ꯃꯣꯏꯈꯨꯟꯒꯤ ꯂꯩꯁꯥꯕꯤꯁꯤꯡꯅꯤ
ꯐ ꯅꯣꯏ ꯅꯨꯄꯤ ꯅꯠꯇꯕ
ꯅꯠꯇ ꯃꯅꯕꯤ ꯏꯃꯥꯟꯕꯤꯁꯨ
ꯀꯅꯥꯅꯣ ꯑꯗꯨꯗꯤ ꯈꯪꯗꯦꯍꯦ
ꯑꯦ ꯈꯪꯅꯕ꯭ꯔꯣ ꯑꯩꯈꯣꯏꯒꯤ ꯈꯉꯥꯏꯔ ꯑꯣꯏꯣꯏꯗꯅ
ꯇꯥꯗꯔꯦ ꯁꯥꯏꯠꯇ ꯄꯨꯔ ꯆꯠꯂ ꯁꯥꯏꯠꯇ ꯄꯨꯔ ꯆꯠꯂꯕ꯭ꯔꯥ ꯅꯪꯉꯣ
ꯀꯔꯤꯦ
ꯁꯥꯏꯠꯇ ꯄꯨꯔ ꯆ ꯂꯩꯔꯕ
ꯏꯄꯅꯦ ꯆꯠꯄꯕꯨ ꯀꯩꯅꯣꯅꯦ ꯏꯊꯟꯗꯁꯨ ꯆꯠꯄ ꯅꯨꯡꯉꯥꯏꯇꯕꯀꯣ
ꯑꯣꯄꯥ
ꯅꯨꯡ ꯁꯟꯗꯦ ꯈꯨꯗꯤꯡ ꯁꯟꯗꯦ ꯈꯨꯗꯤꯡ ꯆꯠꯄ ꯅꯠꯇꯦꯗ
ꯅꯪꯒꯤ ꯅꯨꯄꯤ ꯅꯠꯇꯕ ꯇꯣꯉꯥꯟꯅ ꯁꯥꯏꯠꯇ ꯑꯃꯉ ꯅꯨꯄꯤ ꯑꯃ ꯄꯨꯔꯁꯤ
ꯑꯦ ꯁꯥꯏ ꯀꯩꯀꯥꯗꯨꯗꯣꯝꯗ ꯇꯧꯅꯤꯗ ꯑꯩꯈꯣꯏꯗꯤ ꯀꯩꯅꯣꯗ ꯃꯔꯨꯞ ꯃꯄꯥꯡꯅꯤ ꯈꯜꯂꯒ ꯑꯗꯨꯝ ꯆꯠꯄꯅꯦ ꯑꯩꯈꯣꯏꯗꯤ ꯁꯥꯏ ꯑꯗꯨꯗꯥ ꯇꯧꯗꯦꯗ
ꯑꯣꯏ ꯌꯥꯔ ꯔꯍꯦ
ꯀꯅꯥꯅ ꯍꯥꯏꯔꯛꯏꯅꯦ ꯕꯕꯥ ꯏꯕꯥꯅꯤ ꯀꯅꯥ ꯀꯅꯥ ꯎꯈ꯭ꯔꯦꯅꯦ ꯎꯗꯤ ꯎ ꯀꯅꯥ ꯑꯣꯏꯔꯤꯅꯣꯕ
ꯑꯩ ꯏꯁꯄꯥꯏꯛ ꯊꯥꯔꯒꯂ ꯊꯝꯃꯅꯤ
ꯀꯧꯅꯕꯨꯁꯂ ꯏꯇꯦ ꯎ ꯀ
ꯀꯧꯅꯔꯣꯏ ꯀꯧꯅꯔꯣꯏ ꯑꯩ ꯑꯩ ꯑꯩꯒꯤ ꯏꯁꯄꯥꯏꯠꯅꯦ ꯏꯁꯄꯥꯏꯠ ꯏꯁꯄꯥꯏꯠ
ꯄꯥꯏꯒꯅ ꯅꯪꯄꯥꯏꯒ ꯂꯣꯏ ꯁꯤꯅꯤ
ꯑꯩꯉꯣꯟꯗ ꯄꯥꯎ ꯂꯣꯏ ꯇꯝꯃꯛꯄꯅꯦ
ꯎ ꯎꯝ ꯃꯥꯗꯤ ꯁꯟꯗꯦ ꯆꯥꯔꯖ ꯑꯗꯨꯝ ꯀꯥꯕꯅꯦꯕ ꯑꯩꯅ ꯇꯤ ꯂꯩꯕꯅꯤ ꯅꯀꯣ ꯁꯨꯝꯝꯗ ꯄꯣꯊꯥꯗꯗꯤ ꯋꯥꯕꯅꯤꯅ ꯑꯁ ꯃꯃꯥꯡ ꯁꯟꯗꯦꯗ ꯆꯠꯄꯗꯨꯗꯤ ꯀꯥꯏꯗꯒꯤ ꯋꯥꯏꯍꯦ ꯋꯥꯏꯗꯒꯤ ꯁꯤꯒꯤ ꯀꯩꯅꯣꯗꯨꯣ ꯄꯥꯁꯇꯔ ꯃꯥ ꯂꯒꯦ ꯋꯥ ꯁꯥꯕ ꯀꯩꯅꯣ ꯇꯧꯕ ꯄꯨꯡ ꯑꯃꯃꯨꯛ ꯍꯦꯟꯅ ꯋꯥꯔꯤ ꯁꯥꯏꯌꯦꯕ ꯑꯗꯨꯗꯤ ꯁꯨꯝ ꯌꯗꯤ ꯋꯥꯔꯔꯦ
ꯀꯩꯅꯣ ꯏꯁꯄꯤꯀꯔ ꯏꯁꯄꯤꯀꯔꯗꯨꯣ ꯄꯨꯡ ꯑꯃ ꯍꯦꯟꯅ ꯁꯥꯕ꯭ꯔꯥ
ꯄꯨꯡ ꯑꯃ ꯍꯦꯟꯅ ꯋꯥꯔꯤ ꯋꯥꯔꯤ ꯂꯤꯌꯦꯅꯤꯍꯦ ꯀꯩꯅꯣꯗꯒꯤꯅꯣ ꯍꯥꯡꯉꯤꯍꯦ ꯑꯩꯈꯣꯏꯒꯤ ꯄꯁꯇꯔꯁꯤꯒꯤ ꯂꯣꯀꯦꯜꯒꯤ ꯋꯥꯔꯤ ꯁꯥꯕꯗꯤ ꯄꯨꯡꯈꯥꯏꯃꯨꯛ ꯈꯛꯇꯅꯦꯕ ꯑꯗꯨꯅ ꯃꯥꯒ
ꯑꯣ ꯅꯍꯥꯟ ꯐꯗꯗꯦ ꯅꯨꯃꯤꯠꯇ ꯀꯅꯥꯅꯣꯃ ꯂꯥꯛꯑꯦ ꯍꯥꯏꯕꯅꯤꯅꯦ
ꯄꯨꯡ ꯑꯃ ꯑꯃ ꯍꯦꯜꯂꯝꯃꯅꯦ ꯌꯦꯡꯉꯣ
ꯑꯗꯨ ꯑꯗꯨꯗ ꯀꯅꯥꯅꯣ ꯏꯁꯄꯤꯀꯔ ꯀꯅꯥꯅꯣ ꯑꯃꯇ ꯂꯥꯛꯑꯦ ꯍꯥꯏꯕꯗꯨꯃ ꯀꯥꯎꯈꯂꯤꯅꯦ ꯀꯅꯥꯅꯣ ꯀꯅꯥꯅꯣ ꯀꯅꯥꯅꯣꯗꯨꯒꯤꯗ ꯑꯣ ꯀꯩꯅꯣꯒꯤ ꯀꯩꯅꯣꯒꯤ ꯀꯩꯅꯣꯒꯤ ꯀꯣꯏꯔꯦꯡ ꯀꯣꯏꯔꯦꯡ ꯈꯨꯟꯗꯒꯤ ꯄꯥꯁꯇꯔ ꯑꯃꯗꯣ
ꯑꯗꯨꯗꯅꯦ
ꯈꯨꯝꯖꯤꯗꯒꯤꯅꯤꯅꯦ ꯑꯗꯨ ꯅꯨꯄꯤ ꯅꯨꯄꯥꯗꯣ
ꯅꯠꯇꯦꯍꯦ ꯀꯩꯅꯣꯗꯩ ꯅꯠꯇ꯭ꯔꯣ ꯄꯣꯅꯅꯨꯡꯗꯅꯦ
ꯑꯣꯔꯂꯣꯡ ꯑꯣꯏꯕ꯭ꯔꯥ
ꯍ
ꯑꯦꯁ ꯀꯦ ꯅꯠꯇ꯭ꯔꯅꯦ ꯃꯣꯏꯗ ꯄꯣꯡꯂꯡꯂꯣꯡꯗꯒꯤ ꯑꯣꯏꯕ꯭ꯔꯅꯤ
ꯄꯣꯏꯅꯅꯨꯡ ꯅꯅꯦ ꯍꯥꯏ ꯅꯠꯇ꯭ꯔꯣ ꯃꯥꯅꯦꯗ ꯑꯦꯁ ꯀꯦ ꯍꯧꯕ꯭ꯔꯣ ꯃꯤꯡꯗꯨꯕꯣ
ꯊꯪꯒꯦ ꯇꯗꯤ
ꯑꯗꯨ ꯑꯗꯨꯝ ꯍꯥꯏꯕꯅꯦ ꯑꯩ ꯑꯗꯨꯒꯤ ꯌꯨꯇꯨꯞꯀꯤ ꯀꯩꯅꯣꯗꯣ ꯑꯗꯨꯝ ꯍꯥꯏꯕꯅꯦꯕ ꯑꯩ ꯁꯤꯗꯩꯅꯤ ꯁꯤꯗꯩꯅꯤ ꯍꯥꯏ ꯍꯥꯏꯈꯤꯕꯅꯤ ꯂꯩ ꯌꯥꯎꯔꯝꯕꯅꯤ ꯌꯥꯔꯒꯤꯦ ꯃꯥ ꯋꯥꯔꯒꯇꯣ ꯑꯣꯏ ꯋꯥꯔꯤ ꯇꯥꯕ ꯅꯅꯨꯡꯗꯤ ꯅꯨꯡꯉꯥꯏ ꯑꯁ ꯁꯥꯡꯃꯟꯗꯅ
ꯍꯥ
ꯄꯨꯡ ꯄꯨꯡ ꯕꯥꯔꯣ ꯑꯃꯨ ꯄꯨꯡ ꯕꯥꯔꯣ ꯃꯈꯥꯏꯗꯋꯥꯏ ꯍꯦꯛ ꯂꯣꯏꯕꯗ ꯃꯥ ꯃꯥ ꯋꯥꯔꯤ ꯇꯧꯕꯗ ꯄꯨꯡ ꯑꯃ ꯃꯈꯥꯏ ꯌꯥꯝ ꯊꯦꯡ ꯂꯣꯏꯕ ꯑꯗꯨ ꯅꯨꯃꯤꯠꯇꯣ ꯃꯤ ꯐꯝꯕ ꯂꯣꯏ ꯋꯥꯅꯔꯦ
ꯍꯣꯏ ꯑꯩꯗꯤ ꯇꯨꯝꯅꯤꯡꯉꯛꯕ ꯑ
ꯉꯁꯤꯒꯗꯤꯦ ꯆꯥꯔꯖ ꯀꯥꯕ ꯃꯤ ꯌꯥꯝꯃꯝꯗꯧ ꯃꯥꯟꯗꯦꯅ
ꯑꯁꯤꯒꯨꯝꯕ ꯀꯩꯅꯣ ꯀꯩ ꯀ ꯍꯥꯏꯁꯤꯔ ꯅꯣꯔꯃꯦꯜ ꯃꯥꯏꯖꯤꯡꯒꯨꯝꯕꯗꯤ ꯀꯩꯅꯣ ꯌꯥꯝꯗꯕꯅꯤ ꯐꯥꯗꯔꯁ ꯗꯦꯒꯨꯝꯕ ꯃꯥꯗꯔꯁ ꯗꯦꯒꯨꯝꯕ ꯑꯗꯨꯒꯨꯝꯕ ꯈꯔ ꯐꯪꯁꯟ ꯂꯩꯔꯗꯤꯀꯣ ꯐꯝꯐꯝ ꯆꯟꯗꯦꯕ
ꯑꯗꯨꯒꯤ ꯋꯥ ꯅꯠꯇꯦ ꯑꯩꯅ ꯍꯥꯏꯁ ꯍꯧꯖꯤꯛ ꯕꯣꯜ ꯃꯇꯝꯅꯤꯅꯦꯕꯀꯣ
ꯑꯣ ꯕꯣꯔꯁꯨꯕ ꯃꯇꯝꯁꯨꯅꯤ ꯍꯣꯏ ꯃꯥꯅꯤ ꯕꯣ ꯃꯤ ꯌꯥꯝ ꯂꯥꯛꯇꯧ ꯃꯥꯥꯟꯂꯦ
ꯑꯩꯐꯥꯎ ꯆꯠꯀꯦ ꯇꯧꯔꯒ ꯆꯠꯇ꯭ꯔꯤꯁꯤꯅꯦ
ꯆꯁ꯭ꯔꯣ
ꯎꯝ
ꯍ ꯔꯦ ꯌꯥꯗ꯭ꯔꯣ ꯃꯊꯪꯗ ꯆꯠꯁꯦ ꯃꯊꯪ ꯅꯃꯥꯏꯖꯅ ꯆꯠꯁꯦ
ꯃꯊꯪ ꯆꯠꯁꯦ ꯍ ꯍꯌꯦꯡ ꯃꯊꯪꯒꯤꯗ ꯀꯅꯥ ꯀꯅꯥ ꯇꯥꯒꯦ ꯍꯥꯟꯅ ꯌꯦꯡꯉꯨꯅꯦ ꯣꯗꯣ
ꯅꯪ ꯆꯥꯔꯆ ꯀꯥꯒꯦ ꯍꯥꯏ ꯀꯩꯅꯣ ꯇꯧꯔꯣ ꯑꯌꯨꯛ ꯑꯌꯨꯛꯇꯔꯣ꯫
ꯑꯌꯨꯛꯇ ꯀꯥꯕꯅ ꯐꯩꯌꯦ꯫
ꯑꯌꯨꯛꯇ ꯀꯥ ꯑꯈꯣꯏꯗꯤ ꯑꯌꯨꯛꯇ ꯀꯥꯕ ꯁꯪꯗꯦꯕ꯫ ꯑꯌꯨꯛꯇ ꯊꯕꯛ ꯊꯣꯛꯄꯅꯤꯅꯀꯣ꯫ ꯁꯪꯗꯦꯅꯦ꯫ ꯊꯕꯛ ꯆꯠꯀꯅꯤ ꯍꯟ ꯍꯜꯂꯛꯑꯒ ꯅꯤꯡꯋꯥꯗꯨꯗ ꯀꯥ ꯀꯥꯔꯨꯔꯦ꯫ ꯆꯥꯔꯖꯇ ꯍꯅꯤꯡ ꯑꯣꯏꯅꯤꯡꯉꯛꯏꯕ꯫
ꯉꯁꯤꯁꯨ ꯋꯥꯛꯀꯤꯡ ꯆꯠꯁꯤꯟ ꯇꯧꯔꯝꯕꯅꯦ꯫
ꯀꯥꯏꯗ꯫
ꯋꯛ ꯑꯥ ꯆꯩꯔꯥꯎꯆꯤꯡꯗ꯫
ꯅꯨꯡꯗꯥꯡ ꯋꯥꯏꯔꯝꯒꯦ꯫
ꯅꯨꯡꯗꯥꯡꯋꯥꯏꯔꯝꯒꯤ ꯆꯠꯁꯦ ꯈꯜꯒ ꯆꯠꯇ꯭ꯔꯦ꯫
ꯍꯌꯦꯡꯗꯤ ꯅꯪ ꯁꯪꯑꯔꯣꯏꯅꯦꯀꯣ꯫
ꯍꯌꯦꯡꯗꯤ ꯑꯩ ꯁꯪꯗꯧ ꯃꯥꯟꯗꯦ꯫
ꯁꯪꯑꯗꯤ ꯆꯠ ꯆꯠꯄ ꯌꯥꯕꯅꯤꯅꯦ꯫ ꯍꯌꯦꯡꯁ ꯑꯩꯁꯨ ꯀꯥꯗꯕ ꯀꯨꯏꯔꯦ ꯃꯃꯥꯡꯒꯤ ꯑꯥ ꯎ ꯅꯣꯕꯦꯝꯕꯔꯗ ꯑꯣꯛꯇꯣꯕꯔ ꯑꯣꯛꯇꯣꯕꯔꯗ ꯀꯥꯔꯨꯕꯗꯣ ꯀꯥ ꯀꯥꯈꯤꯗ꯭ꯔꯦ꯫
ꯅꯣꯕꯦꯝꯕꯔ ꯑꯣꯛꯇꯣꯕꯔꯒ ꯋꯥ ꯅꯠꯇ꯭ꯔꯦ ꯑꯩꯗꯤ ꯆꯍꯤ ꯆꯍꯤ ꯃꯔꯤ ꯃꯉꯥ ꯁꯨꯔꯝꯑꯅꯤ꯫
ꯀꯥꯔꯨꯔꯦ ꯀꯩꯅꯣ꯫
ꯀꯥꯗꯤ ꯀꯥꯅꯤꯡꯕꯅꯦ꯫ ꯊꯕꯛ ꯆꯠꯄꯅꯤꯅ ꯌꯥꯔꯣꯏꯅꯦ꯫
ꯒꯤ ꯈꯦꯅꯈ꯭ꯔꯝꯅꯦ ꯈ ꯈ꯭ꯔ꯫
ꯀꯩꯝ ꯑ ꯑꯅꯧꯕ ꯁꯦꯝꯃꯛ ꯄꯗꯒꯤ ꯑꯩꯒꯤ ꯑꯃꯨꯛꯐꯥꯎ ꯆꯠꯇ꯭ꯔꯤ꯫
ꯆꯠꯁꯦ ꯈꯣꯏꯗꯤ ꯑꯒ ꯃꯇꫭꯟꯗꯒꯤ ꯇ ꯑꯥ ꯃꯇꫭꯟꯚꯧ ꯀꯥꯕꯗꯣ ꯑꯗꯨ ꯂꯝ ꯃꯣꯏ ꯁꯤꯃꯦꯟ ꯀꯩꯀꯥ ꯐꯖꯅ ꯁꯦꯝꯑꯕꯅꯦ ꯍꯩ ꯂꯝꯕꯤꯗꯣ ꯁꯦꯝꯃꯦꯅ ꯇꯧꯔꯕꯅꯦꯕ꯫
ꯑꯗꯨꯒꯤ ꯏꯁꯇꯤꯌꯦꯔ ꯀꯦꯁꯗꯒꯤ ꯁꯥꯏꯀꯜ ꯊꯧꯗꯕ ꯉꯝꯃꯤꯅꯦ ꯃꯤꯗꯤ꯫
ꯑꯁ ꯀꯤꯕꯨ ꯀꯤꯌꯦꯍꯦ ꯀꯥꯏꯗꯩꯅꫭꯗ꯫
ꯊꯧꯗꯩꯌꯦ ꯕꯤꯗꯤꯑꯣ ꯂꯩ
ꯑꯗꯨꯒꯤ ꯑꯩꯁꯨ ꯎꯑꯦ ꯑꯗꯨꯒꯤ ꯏꯁꯇꯦꯔꯗꯣ ꯑꯥ ꯃꯈꯥꯗꯒꯤꯅꯦ ꯑꯩꯈꯣꯏ ꯂꯦꯞꯇꯕꯤꯗ ꯃꯣꯏ ꯆꯣꯡꯉ ꯆꯣꯡꯉꯒ ꯃꫭꯏ꯫ ꯆꯦꯡ ꯈꯠꯄ ꯉꯝꯗꯦ ꯑꯥ ꯑꯥ ꯃꯇꯣꯟ ꯐꯥꯎ꯫
ꯑꯗꯨꯗ ꯀꯃꯥꯏꯅ ꯁꯥꯏꯀꯜ ꯊꯧꯗꯔꯤꯅꯣꯕ꯫
ꯕ꯭ꯔꯦꯛ ꯅꯨꯡ ꯁꯥꯏꯀꯜ ꯑꯇꯥꯡꯕ ꯑꯣꯏꯗꯤ ꯉꯝꯗꯤ ꯉꯝꯅꯤꯗ ꯑꯩꯁꯨ ꯉꯝꯅꯤ꯫
ꯌꯥꯔꯦ-ꯌꯥꯔꯦ ꯁꯤꯅꯤ ꯅꯪ꯫
ꯑꯦ ꯉꯝꯅꯤꯍꯦ꯫ ꯁꯤꯒ ꯑꯇꯥꯡꯕꯀꯣ ꯄꯝ ꯅꯨꯡꯉꯥꯏꯕ꯫ ꯇꯨꯒꯨꯝꯕ ꯁꯥꯏꯀꯜꯗꯤ ꯌꯥꯅꯤꯗ ꯉꯝꯅꯤꯗ꯫ ꯍꯌꯦꯡ ꯄꯨꯡ ꯀꯌꯥꯗ ꯆꯠꯇꯣꯏꯅꯣ ꯊꯕ꯫
ꯇꯥꯏꯃꯤꯡ ꯐꯤꯛꯁ ꯂꯩꯇꯦꯗ ꯄꯨꯡ ꯃꯥꯄꯟ ꯇꯔꯥ꯫ ꯃꯥꯄꯟ ꯃꯈꯥꯏ ꯌꯥꯍꯧ ꯉꯜꯂꯒꯗꯤ ꯃꯥꯄꯜ ꯆꯠꯂꯦ ꯌꯥꯍꯧ ꯊꯦꯡꯉꯒꯗꯤ ꯇꯔꯥꯗ꯫
ꯅꯪꯒꯤ ꯊꯕꯛꯁꯤꯅ ꯅꯨꯡꯉꯥꯏꯔꯒ ꯅꯩꯔꯤꯦꯗ
ꯄꯩꯁꯥ ꯊꯣꯛꯇꯕ ꯊꯕꯛꯅꯤꯅ ꯎꯄꯥꯏ ꯂꯩꯇ꯭ꯔꯦꯅꯦ
ꯄꯩꯁꯥ ꯊꯣꯛꯄ ꯍꯥꯏ ꯅꯠꯇ꯭ꯔꯣ ꯁꯥꯥ ꯊ ꯄꯥꯏ ꯅꯠꯇ꯭ꯔꯣ ꯑꯍꯥꯎ ꯑꯍꯥꯎ ꯕꯆꯆꯥ ꯀꯕ꯭ꯔꯥ ꯇꯥꯡ ꯇꯥꯡꯕ ꯂꯩ ꯁꯥꯊꯣꯛ
ꯑꯍꯥꯎꯕ ꯆꯥꯏ ꯑꯩꯁꯦ ꯂꯨꯄꯥ ꯌꯥꯡꯈꯩ ꯆꯥꯝꯃꯒꯤꯗꯃꯛꯇꯅꯤꯅꯦ ꯑꯩ ꯆꯥꯔꯤꯁꯦ ꯅꯥꯏ ꯑꯗꯨꯃꯥꯏꯅ ꯂꯤꯁꯤꯡ ꯂꯤꯁꯤꯡꯒꯤ ꯂꯩꯗꯤꯅꯦꯍꯦ ꯂꯨꯄꯥ ꯇꯔꯥ ꯀꯨꯟ ꯌꯥꯡꯈꯩ ꯑꯗꯨꯒꯨꯝꯕ ꯈꯛꯇꯪꯅꯤ
ꯐꯥꯎ ꯌꯥꯡꯈꯩꯒꯤꯐꯥꯎ ꯆꯥꯕ ꯉꯝꯗꯦꯗ
ꯌꯥꯔꯦ ꯇꯅꯤꯡꯗꯤ ꯇꯣꯂꯣꯞ ꯆꯥꯎꯅ ꯆꯥꯕ ꯅꯣꯏꯅ
ꯇ ꯂꯣ ꯀꯥꯏꯗꯁ ꯆꯕ ꯅꯍꯦ ꯇꯣꯂꯣꯞ ꯆꯥꯁꯤꯗ ꯑꯩꯈꯣꯏꯗꯤ
ꯀꯩꯅꯣꯒꯤ ꯅꯨꯄꯥꯒ ꯂꯩꯃꯤꯟꯅꯩ ꯍꯥꯏꯅꯤ ꯑꯁꯜ ꯑꯇꯥꯗꯣ ꯃꯥꯏ ꯅꯨꯄꯥꯒ ꯂꯩ ꯍꯥꯏꯅꯤ
ꯃꯥꯏ ꯅꯨꯄꯥ ꯉꯁꯥꯏ ꯑꯅꯛꯄꯗ ꯂꯩꯔꯤꯖꯥꯠꯅꯣ ꯃꯗꯂ ꯍꯥꯏꯖꯂꯣ
ꯁꯅꯥ ꯀꯩꯊꯦꯜ ꯃꯅꯥꯛꯛꯇ ꯑꯦ ꯁꯅꯥ ꯀꯩꯊꯦꯜ ꯁꯨꯄꯔ ꯃꯥꯔꯀꯦꯠ ꯃꯅꯥꯛꯇ ꯂꯩꯌꯦꯦ
ꯑꯣ ꯁ꯭ꯋꯥꯏꯗ ꯂꯩꯕ ꯑꯣꯏꯔꯣꯕꯅꯦ ꯁꯤꯗꯤ ꯈꯣꯡꯅ ꯍꯦꯛ ꯍꯦꯛ ꯂꯥꯛꯑꯦꯕ ꯁꯣꯝꯗ ꯃꯥꯏ ꯅꯨꯄꯥꯗꯨꯩꯅꯣ ꯀꯒꯥꯔꯤꯝꯇ ꯊꯧꯗꯕ꯭ꯔꯣ
ꯅ ꯃꯆꯥ ꯂꯩꯇꯕ ꯃꯥꯜꯂꯦꯕꯛ ꯈꯪꯗꯦ ꯂꯩꯕ꯭ꯔꯥ ꯂꯩꯇꯕ꯭ꯔꯥ
ꯍꯅꯦ ꯍꯅ ꯑꯩ ꯑꯩꯗꯤ ꯑꯩ ꯍꯪꯗꯦ ꯍꯪꯗꯦꯕ ꯉꯁꯥꯏ ꯑꯅꯛꯄꯗ ꯂꯩꯔꯝꯃꯅꯦ ꯑꯩ ꯈꯜꯂꯦꯕ ꯈꯣꯡꯅ ꯍꯦꯛ ꯂꯥꯛꯄꯀꯣ
ꯃꯤꯅꯤꯠ ꯇꯔꯥꯃꯨꯛꯇꯤ ꯆꯠꯂꯦ ꯍꯥꯏ ꯆꯠꯄꯗ
ꯑꯩ ꯎꯗꯤ ꯎꯔꯦ ꯁꯤꯔꯤꯝꯁ ꯍꯥꯏꯐꯦꯠ ꯂꯥꯛꯇꯤ ꯂꯥꯛꯈ꯭ꯔꯦ ꯃꯣꯏꯕꯥꯅꯤ